ꯍꯜꯂꯣ
ꯍꯥꯥ ꯇꯥꯕ꯭ꯔꯣ ꯍꯜꯂꯣ ꯅꯝ ꯇꯥꯕ꯭ꯔꯣ
ꯍꯜꯂꯣ ꯍꯥꯎ ꯅꯨꯡꯉꯥꯏꯔꯤꯕꯣ
ꯅꯨꯡꯉꯥꯏꯔꯤ ꯅꯗꯤ
ꯅꯠꯇꯦ ꯃꯣꯏꯅ ꯍꯥꯏꯅꯦ ꯅꯨꯡꯉꯥꯏꯔꯤꯕꯣ ꯑꯥꯎ
ꯇꯥꯕ꯭ꯔꯣ
ꯍꯥꯎ ꯅꯨꯡꯉꯥꯏꯔꯤꯕꯣ
ꯑꯌꯥ
ꯅꯨꯡꯉꯥꯏꯔꯤꯕꯣ
ꯅꯨꯡꯉꯥꯏꯔꯤꯌꯦ ꯅꯪ ꯅꯪ ꯑꯩꯉꯣꯟꯗ ꯇꯥꯕ꯭ꯔꯣ
ꯑꯩꯁꯨ ꯅꯨꯡꯉꯥꯏꯔꯤꯌꯦ
ꯇꯥꯕ꯭ꯔꯣ
ꯆꯥꯛ ꯆꯥꯔꯕꯣ
ꯍꯣꯏ ꯆꯥꯔꯦ ꯅꯪꯗꯤ ꯆꯥꯛ ꯆꯥꯔꯦ ꯅꯪꯗꯤ
ꯀꯩ ꯍꯦꯟꯖꯥꯡ ꯆꯥꯕꯅꯣ?
ꯍꯋꯥꯏ ꯍꯋꯥꯏ ꯍꯋꯥꯏ ꯍꯤꯟꯖꯥꯡ ꯍꯥꯎꯇꯦ ꯅꯪꯗꯤ ꯍꯥꯎꯇꯦ ꯅꯪꯗꯤ ꯆꯥꯔꯕ꯭ꯔꯣ?
ꯑꯖꯨ ꯆꯥꯔꯦ
ꯀꯔꯤ ꯍꯤꯟꯖꯥꯡꯅꯣ?
ꯌꯦꯟ
ꯍꯥꯏꯕ꯭ꯔꯥꯎ?
ꯍꯥꯎꯋꯦ ꯎꯝ
ꯑꯥ
ꯑꯥ ꯅꯣ ꯅꯪ ꯀꯅꯥ ꯀꯅꯥꯒ ꯂꯩꯒꯦ?
ꯑꯩ ꯑꯥ ꯑꯩꯒꯤ ꯐ꯭ꯔꯦꯟ ꯑꯩꯒꯤ ꯐ꯭ꯔꯦꯟ ꯑꯝ ꯑꯩ ꯑꯍꯨꯝ ꯂꯩꯑꯦ ꯍꯨꯖꯤꯛ ꯋꯥꯛ ꯍꯣꯏ ꯑꯩꯒꯤ ꯃꯔꯨꯞ ꯑꯍꯨꯝ ꯃꯤ ꯑꯍꯨꯝ ꯂꯩꯑꯦ ꯍꯨꯖꯤꯛ ꯃꯄꯥꯟꯗ ꯋꯥꯛ ꯆꯥꯛꯂꯦ
ꯑꯣ ꯍꯛꯆꯥꯡ ꯁꯥꯖꯦꯜ ꯇꯧꯔꯤꯕ
ꯍꯣꯏ ꯍꯣꯏ ꯅꯨꯡꯉꯥꯏꯔꯤꯌꯦ ꯅꯟꯗꯤ ꯍꯧꯨꯖꯤꯛꯀ ꯀꯩꯗꯧꯔꯤꯒꯦ?
ꯑꯩꯖꯨ ꯑꯩꯖꯨ ꯍꯛꯆꯥꯡ ꯁꯥꯖꯦꯜ ꯇꯧꯕ ꯆꯠꯂꯦ꯫
ꯑꯧ ꯐꯔꯦ ꯑꯧ ꯅꯨꯡꯉꯥꯏꯕ꯭ꯔꯣ
ꯅꯨꯡꯉꯥꯏꯌꯦ
ꯑꯣ ꯁꯔꯕ꯭ꯔꯣ ꯍꯨꯖꯤꯛ?
ꯌꯥꯝꯅ ꯁꯥꯕꯗꯤ ꯑꯣꯏꯗꯦ
ꯑꯣ
ꯑꯍ
ꯑꯥ
ꯑ ꯅꯪꯗꯣ ꯀꯩ ꯅꯪꯒꯤ ꯄꯥꯝꯖꯕ ꯀꯂꯔꯁꯦ ꯀꯩꯅꯣ?
ꯑꯩꯒꯤ ꯄꯥꯝꯖꯕ ꯀꯂꯔꯗꯤ ꯌꯦꯂꯣꯅꯦ꯫
ꯑꯇꯩꯗꯤ ꯂꯩꯇ꯭ꯔꯣ?
ꯑꯠ ꯑꯇꯩꯗꯤ ꯂꯩꯇ꯭ꯔꯤ ꯌꯦꯂꯣ ꯈꯠꯇꯅꯦ꯫
ꯄꯥꯝꯖꯕ ꯍꯦꯡꯖꯥꯡꯗꯤ
ꯍꯦꯟꯖꯪꯗꯤ ꯎꯝ ꯁꯥꯁꯨ ꯌꯥꯏꯀꯣ
ꯌꯥꯏꯌꯦ
ꯑꯗꯨ ꯑꯥ ꯑꯩꯗꯤ ꯑꯣꯛ ꯁꯥꯥ
ꯑꯣꯛꯁꯥ ꯑꯩꯒꯤꯗꯤ ꯁꯟꯁꯥ
ꯑꯣ ꯃꯥ ꯎꯝ ꯃꯅꯨꯡ
ꯃꯅꯨꯡꯁꯥ ꯅꯠꯇꯦ
ꯑꯣ ꯅꯪ ꯃ
ꯃꯄꯥꯟ ꯁꯥ ꯄꯥꯝꯗꯦ
ꯑꯣ ꯑꯩꯗꯤ ꯄꯥꯝꯃꯦ꯫
ꯅꯪꯕꯨ ꯀ꯭ꯂꯥꯁ ꯀꯌꯥ ꯇꯝꯃꯤꯒꯦ
ꯍꯨꯖꯤꯛꯔꯥ
ꯑꯥ
ꯑꯥ ꯑꯩ ꯍꯥꯖꯤꯛ ꯑꯥ ꯕꯤ ꯑꯦ ꯇꯝꯃꯦ
ꯑꯣ ꯀꯩ ꯀꯣꯂꯦꯁꯇ ꯇꯝꯃꯤꯅꯣ
ꯑꯥ ꯑꯈꯣꯏ ꯀꯣꯂꯦꯖꯗꯤ ꯑꯥ ꯖꯣꯟꯁꯇꯥꯡ ꯀꯣꯂꯦꯖꯗ
ꯑꯣ ꯅꯨꯡꯉꯥꯏꯕ꯭ꯔꯣ ꯀꯃꯥꯏ ꯇꯧꯒꯦ
ꯅꯨꯡꯉꯥꯏꯔꯤꯌꯦ
ꯑꯣ ꯑꯣ ꯐꯔꯦ ꯐꯔꯦ
ꯅꯪꯗꯤ ꯍꯨꯖꯤꯛ ꯀꯔꯤ ꯀꯔꯤ ꯊꯕꯛ ꯇꯧꯋꯦ
ꯍꯥ
ꯀꯔꯤ ꯀ꯭ꯂꯥꯁ ꯇꯝꯃꯦ ꯅꯝ
ꯑꯩꯔꯣ ꯇꯨꯌꯦꯜꯕ
ꯍꯣꯏ ꯁ꯭ꯇꯨꯗꯦꯟ ꯂꯥꯏꯐꯗꯤ ꯅꯨꯡꯉꯥꯏꯕ꯭ꯔꯣ ꯑꯣ ꯐꯔꯦ ꯐꯔꯦ ꯁ꯭ꯇꯨꯗꯦꯟ ꯂꯥꯏꯐꯗꯤ ꯅꯨꯡꯉꯥꯏꯕ꯭ꯔꯣ
ꯑꯧ ꯑꯗꯨꯝ ꯅꯨꯡꯉꯥꯏꯌꯦ
ꯑꯣ
ꯅꯪꯗꯤ ꯅꯨꯡꯉꯥꯏꯕ꯭ꯔꯣ ꯅꯪꯒꯤꯗꯣ ꯑꯥ ꯅꯨꯞ ꯄꯥꯁꯨ ꯌꯥꯎꯕ꯭ꯔꯣ ꯇꯝꯕꯗ
ꯍꯣꯏ ꯅꯨꯄꯥ ꯅꯨꯄꯥꯈꯣꯏꯁꯨ ꯌꯥꯎꯋꯦ
ꯑꯣ
ꯎꯝ
ꯑꯣ ꯅꯨꯄꯥꯒ ꯅꯨꯄꯤꯒ ꯇꯝꯕ
ꯎꯝ ꯎꯝ
ꯐꯔꯦ ꯐꯔꯦ ꯑꯗꯨꯗꯤ
ꯅꯥ ꯅꯈꯣꯏ ꯁ꯭ꯀꯨꯜꯗ ꯗꯤ
ꯍꯥꯥ
ꯅꯈꯣꯏ ꯁ꯭ꯀꯨꯜꯗꯤ
ꯑꯩꯈꯣꯏ ꯁ꯭ꯀꯨꯜꯗꯤ ꯑꯦꯛꯁꯇ꯭ꯔꯥ ꯑꯦꯠꯁꯇꯅꯤ
ꯅꯠꯇꯦ ꯅꯨꯄꯥ ꯅꯨꯄꯤ ꯂꯥꯏ ꯂꯥꯏꯕ꯭ꯔꯣ
ꯑꯣ ꯍꯣꯏ ꯅꯨꯄꯥꯁꯨ ꯅꯨꯄꯤꯁꯨ ꯂꯩꯌꯦ
ꯑꯣ ꯁꯦꯛꯁꯟꯒꯨꯝꯕ ꯂꯥꯏꯕ꯭ꯔꯣ
ꯁꯦꯛꯁꯟ ꯂꯩꯌꯦ ꯑꯦ ꯕꯤ ꯁꯤ ꯂꯩꯌꯦ
ꯑꯥ ꯗꯨ ꯅꯪ ꯁꯦꯛꯁꯟ ꯀꯔꯤꯒꯤꯅꯣ
ꯑꯩꯗꯤ ꯂꯥꯏꯔꯤꯛ ꯍꯩꯕꯅꯤꯅ ꯑꯦꯗ ꯑꯣꯏꯌꯦ
ꯍꯥ
ꯑꯩꯗꯤꯅꯦ ꯂꯥꯏꯔꯤꯛ ꯍꯩꯕꯅꯤꯅ ꯑꯦꯗ ꯑꯣꯏꯌꯦꯕ
ꯑꯣ ꯐꯔꯦ ꯐꯔꯦ
ꯅꯪꯗꯤ
ꯑꯈꯣꯏꯗꯤ ꯆꯦꯛꯁꯤꯟ ꯅꯩꯇꯦ꯫
ꯑꯣ ꯅꯣꯏꯗꯤ ꯀꯣꯂꯦꯖꯅꯤꯅ꯫
ꯅꯥ ꯍꯣꯏ ꯍꯣꯏ ꯆꯨꯝꯃꯦ꯫ ꯑꯩ ꯍꯧꯖꯤꯛ ꯐꯥꯏꯅꯦꯜ ꯏꯌꯥꯔ ꯇꯥꯝꯃꯦꯀꯣ ꯑꯣꯔꯤꯖꯤꯅꯜ ꯑꯣꯔꯤꯖꯤꯅꯥꯜ ꯗꯣ ꯎꯝ
ꯑꯣ ꯅꯪꯁꯦ꯫
ꯍꯣꯏ ꯅꯪ ꯅꯁꯛ ꯅꯨꯡꯉꯥꯏꯇꯦꯕ꯭ꯔꯣ?
ꯑꯩꯁꯦ ꯂꯣꯛ ꯈꯔ ꯈꯨꯨꯏꯌꯦ꯫
ꯑꯣ
ꯅꯪ ꯅꯪꯗꯤ ꯀꯩꯝ ꯇꯧꯗꯕ꯭ꯔꯣ?
ꯑꯩꯠ ꯀꯩꯝꯇ ꯇꯧꯗꯦ ꯑꯩꯗꯤ ꯐꯔꯦ ꯅꯨꯡꯉꯥꯏꯔꯦ꯫
ꯑꯣ ꯌꯥꯝꯅ ꯐꯩꯌꯦꯀꯣ ꯑꯗꯨꯨꯇꯤ ꯇꯥꯕꯗ꯫
ꯍꯣꯏ
ꯅꯪ ꯑꯥ ꯍꯤꯗꯥꯛꯀꯨꯝꯕ ꯆꯥꯕ꯭ꯔꯣ?
ꯍꯤꯗꯥꯛ ꯆꯥꯏꯌꯦ ꯍꯤꯗꯥꯛ ꯆꯥꯕꯒꯤ ꯇꯨꯝꯅꯤꯡꯉꯦ ꯍꯤꯗꯥꯛ ꯀꯞ ꯁꯤꯔꯞ ꯊꯛꯄꯒꯤ꯫
ꯍꯣꯏ ꯑꯗꯨꯅꯦ ꯑꯗꯨ ꯏꯁꯤꯡ ꯑꯁꯥꯕ ꯊꯥꯎ ꯀꯣ
ꯍꯣꯏ ꯏꯁꯤꯡ ꯑꯁꯥꯕ ꯊꯛꯑꯦ꯫
ꯎꯝ
ꯅꯪꯗꯤ ꯀꯩꯁꯨꯝ ꯇꯧꯗꯕ꯭ꯔꯣ ꯍꯧꯖꯤꯛꯀꯥꯟꯁꯦ꯫
ꯎꯝ ꯀꯩꯁꯨ ꯇꯧꯗꯦ꯫
ꯌꯥꯝ ꯐꯩꯌꯦꯀꯣ ꯑꯗꯨꯗꯤ꯫
ꯍꯣꯏ
ꯎꯝ ꯅꯪꯗꯤ ꯀꯥꯏꯗ ꯆꯠꯈ꯭ꯔꯒꯦ? ꯅꯪꯗꯤ ꯀꯥꯏ ꯆꯠꯈ꯭ꯔꯒꯦ?
ꯀꯥꯏ ꯆꯈ꯭ꯔꯥꯒꯦ?
ꯍꯣꯏ ꯅꯪ ꯀꯥꯏ ꯂꯩꯒꯦ꯫
ꯑꯣ ꯑꯥ ꯑꯩꯈꯣꯏꯗꯤ ꯃꯄꯥꯟꯗ ꯂꯩꯌꯦ꯫
ꯑꯣ ꯅꯪꯒꯤ ꯃꯔꯨꯞꯁꯤꯡꯒ ꯆꯠꯂꯤꯔꯣ ꯍꯧꯖꯤꯛꯁꯣ꯫
ꯍꯣꯏ ꯃꯕꯥꯟꯅꯤ꯫ ꯃꯥꯁꯨ ꯐꯣꯝꯗ ꯋꯥꯔꯤ ꯁꯥꯌꯦ ꯑꯗꯨꯗꯤ ꯑꯩ ꯑꯩꯁꯨ ꯁꯥꯌꯦ ꯑꯗꯨꯗꯤ꯫ ꯏꯁ ꯎꯝ ꯅꯕꯥꯅꯤ ꯈꯔꯥ ꯐꯥꯁꯇ ꯇꯔꯦ꯫
ꯑꯣ ꯑ ꯅꯪꯗꯤ ꯄꯤꯒ ꯍꯧꯗꯣꯡꯒꯁꯦ ꯀꯔꯝꯕꯅ ꯍꯦꯟꯅ ꯄꯥꯝꯒꯦ꯫
ꯑꯩꯗꯤ ꯑꯥ ꯈꯣꯏꯗꯣꯝ ꯄꯥꯝꯃꯦ꯫
ꯍꯧꯗꯣꯡ꯫
ꯍꯣꯏ
ꯑꯩꯗꯤ ꯍꯧꯗꯣꯡꯁꯦ ꯄꯥꯝꯗꯤꯌꯦ꯫
ꯈꯔꯤꯅꯣ꯫
ꯍꯧꯗꯣꯡꯁꯦ ꯄꯥꯝꯗꯦꯕ ꯑꯩꯗꯤ꯫
ꯑꯥ ꯑꯩꯗꯤ ꯍꯧꯗꯣꯡ ꯍꯣꯏꯗꯣꯟ ꯑꯥ ꯀꯂꯛ ꯃꯆꯨ꯫ ꯃꯆꯨꯁꯦ ꯈꯔ ꯒꯣꯜꯗꯟ ꯀꯣ ꯄꯥꯝꯃꯦ
ꯎꯝ ꯑꯩ
ꯑꯆꯧꯕ ꯐꯖꯕꯗꯣ
ꯍꯣꯏ ꯍꯣꯏ ꯆꯨꯝꯃꯦ ꯃꯥꯒꯤ ꯐꯥꯔꯁꯨ ꯌꯥꯝꯅ ꯍꯦꯜꯗꯤ ꯑꯣꯏꯗꯦ
ꯍꯨꯏꯅ ꯍꯦꯟꯅ ꯄꯥꯝꯃꯦ
ꯑꯣ ꯅꯪ ꯍꯨꯏ ꯑꯆꯧꯕ ꯄꯥꯝ ꯄꯥꯝꯕꯔꯥ ꯀꯩ ꯀꯔꯤ ꯒꯤ ꯕ꯭ꯔꯤꯗ ꯄꯥꯝꯃꯦ ꯑꯄꯤꯛꯄꯒꯨꯝꯕ ꯀꯔꯤꯒꯤ ꯕ꯭ꯔꯤꯗ ꯄꯥꯝꯃꯦ ꯅꯪ ꯍꯨꯏꯗꯤ ꯑꯄꯤꯛꯄꯔꯥ ꯑꯆꯧꯕꯔꯥ ꯆꯧ
ꯑ ꯆꯧꯕ ꯄꯥꯝꯃꯦ ꯑꯆꯧꯕ ꯀ꯭ꯌꯨꯠ ꯑꯣꯏꯕꯗꯣ
ꯑꯗꯨ ꯕꯨꯜꯗꯣꯛ ꯄꯥꯝꯕ꯭ꯔꯣ
ꯑꯗꯨꯗꯤ ꯄꯥꯝꯗꯦꯍꯦ
ꯑꯩꯗꯤ ꯀꯤꯑꯦꯀꯣ ꯃꯥꯒꯤ ꯃꯁꯛꯁꯦ
ꯑꯥ
ꯑꯃ ꯃꯥꯒꯤ ꯏꯌꯔꯁ ꯏꯌꯔ ꯂꯣꯡ ꯑꯣꯏꯕꯗꯣ ꯑꯁꯥꯡꯕꯗꯣ ꯃꯅꯥ ꯑꯁꯥꯡꯕꯗꯣ ꯑꯗꯨꯗꯣ ꯑꯗꯨꯒꯨꯝꯕ ꯄꯥꯝꯃꯦ
ꯑꯣ ꯍꯣꯏ ꯑꯗꯨꯁꯨ ꯀ꯭ꯌꯨꯠ ꯑꯣꯏꯌꯦꯀꯣ
ꯍꯣꯏ
ꯎꯝ
ꯍꯧꯖꯤꯛꯇꯤ ꯅꯨꯡꯗꯥꯡꯁꯨ ꯇꯥꯁꯜꯂꯛꯑꯦ
ꯍꯣꯏ ꯑꯗꯣ ꯑꯥ ꯁꯥꯕ꯭ꯔꯣ ꯅꯪ ꯅꯈꯣꯏꯒꯤ ꯔꯣꯝꯗ
ꯁꯥꯏꯌꯦ
ꯑꯥ
ꯑꯥ ꯋꯥꯛꯀꯤꯡ ꯆꯠꯂꯤꯕ꯭ꯔꯣ ꯍꯧꯖꯤꯛꯁꯨ
ꯍꯣꯏ
ꯑꯣ ꯑꯩꯁꯨ ꯆꯠꯂꯦ ꯋꯥꯛꯀꯤꯡꯗꯣ
ꯑꯣ ꯑꯣ ꯅꯨꯡꯉꯥꯏꯕ꯭ꯔꯣ ꯍꯧꯖꯤꯛ ꯆꯨꯗꯦ
ꯑꯣ ꯅꯨꯡꯁꯥꯗꯤ ꯁꯥꯕ꯭ꯔꯣ ꯑꯗꯨꯗꯤ
ꯁꯥꯁꯨ ꯁꯥꯗꯦ ꯋꯦꯗꯔꯗꯤ ꯌꯥꯝꯅ ꯆꯤꯔ ꯑꯣꯏꯋꯦ ꯍꯧꯖꯤꯛ
ꯑꯣ ꯌꯥꯝꯅ ꯅꯨꯡꯉꯥꯏꯕꯒꯤ ꯋꯦꯗꯔꯅꯦꯕ
ꯍꯣꯏ ꯌꯥꯝꯅ ꯅꯨꯡꯉꯥꯏꯔꯦ
ꯑꯣ ꯐꯔꯦ ꯐꯔꯦ
ꯅꯪ ꯂꯥꯛꯄ꯭ꯔꯣ
ꯑꯥ
ꯍꯧꯖꯤꯛꯁꯨ ꯔꯦꯁ ꯇꯧꯕ꯭ꯔ
ꯇꯧꯗ꯭ꯔꯦ ꯍꯧꯖꯤꯛꯇꯤ
ꯑ ꯊꯨꯅ ꯂꯥꯛꯑꯣ ꯅꯈꯣꯏꯗꯤ ꯅꯈꯣꯏꯁꯨ ꯎꯝ
ꯑ ꯍꯝ ꯑꯥ
ꯀꯔꯤ ꯍꯥꯏꯅꯤꯡꯉꯦ ꯍꯥꯏꯌꯣ ꯆꯥꯔꯤ ꯁꯥꯔꯛꯑꯣ ꯑꯗꯨꯗꯤ ꯍꯣꯏ ꯀꯔꯤꯒꯤ ꯋꯥꯔꯤ
ꯈꯪꯗꯦ ꯋꯥꯔꯤ ꯁꯥꯔꯛꯑꯣ ꯀꯩ ꯒꯥꯔꯤ ꯄꯥꯝꯕꯒꯦ ꯅꯪꯗꯤ
ꯗꯤ ꯑꯩꯗꯤ ꯎꯝ ꯀꯔꯤ ꯑꯣ ꯑꯩꯗꯤ ꯑꯥ ꯂꯛꯖꯔꯤ ꯀꯥꯔꯒꯨꯝꯕꯗꯤ ꯍꯣꯏ ꯁꯨꯞ ꯄꯥꯝꯃꯦ ꯑꯗꯨꯗꯤ ꯌꯥꯗꯦꯀꯣ
ꯑꯥ
ꯑꯗꯨꯗꯤ ꯑꯩꯗꯤ ꯐꯣꯔꯆꯨꯅꯔ ꯄꯥꯝꯃꯦ
ꯑꯣ ꯑꯣ
ꯎꯝ ꯍꯣꯏ ꯑꯆꯧꯕ ꯑꯗꯨ ꯀꯥꯂꯔꯗꯤ ꯋꯥꯏꯠ ꯀꯥꯂꯔ ꯄꯥꯝꯃꯦ
ꯑꯣ ꯑꯣ ꯑꯣ
ꯎꯝ
ꯑꯩꯗꯤ
ꯅꯪꯗꯤ
ꯑꯩꯗꯤꯅꯦ ꯑꯦꯛꯁ ꯌꯨ ꯚꯕꯤ ꯄꯥꯝꯃꯦ
ꯍꯥ
ꯑꯦꯛꯁ ꯌꯨ ꯕꯤꯗꯣ
ꯑꯣ ꯀꯥꯂꯔ -ꯃꯆꯨꯗꯤ ꯀꯔꯤꯒꯤ ꯃꯆꯨꯅꯥ ꯄꯥꯥꯝꯃꯤ ꯑꯣ ꯆꯞ ꯃꯥꯟꯅꯩꯌꯦ ꯋꯥꯏꯠ ꯀꯥꯂꯔ ꯄꯥꯝꯃꯦ ꯑꯩꯁꯨ
ꯍꯣꯏ
ꯑꯗꯨ ꯍꯣꯏ ꯑꯗꯨ ꯑ ꯂꯛꯖꯔꯤ ꯀꯥꯔꯒꯨꯝꯕꯗꯤ ꯑꯩꯗꯤ ꯔꯣꯁ ꯋꯥꯏꯁ ꯄꯥꯝꯃꯦ
ꯑꯝ ꯌꯥꯝꯅ ꯐꯖꯕꯗꯣ
ꯍꯣꯏ ꯅꯪꯗꯤ
ꯐꯖꯕꯅꯦ ꯑꯗꯨꯗꯤ ꯐꯖꯕꯗꯣ ꯅꯠꯇ꯭ꯔꯣ
ꯍꯣꯏ ꯆꯨꯝꯃꯦ
ꯅꯪꯅ ꯍꯥꯏꯁꯦ ꯆꯨꯝꯃꯦꯀꯣ
ꯑꯩ ꯆꯨꯝꯕ -ꯑꯆꯨꯝꯕ ꯉꯥꯛꯇ ꯉꯥꯡꯕꯅꯦ
ꯍꯣꯏ
ꯈꯣꯏꯗꯤ ꯑꯔꯥꯟꯕ ꯉꯥꯡꯗꯦ
ꯍꯨꯝ
ꯑꯔꯥꯟꯕ ꯉꯥꯡꯗꯤꯌꯦ ꯑꯩꯈꯣꯏꯗꯤ
ꯍꯣꯏ
ꯑꯆꯨꯝꯕ ꯉꯥꯛꯇꯅꯦ
ꯍꯣꯢ ꯍꯣꯢ ꯑꯗꯨ ꯍꯧꯖꯤꯛ